ꯍꯜꯂꯣ
ꯍꯥꯎ
ꯑꯩꯁ ꯈꯣꯟꯒꯁꯦ ꯌꯥꯝ ꯉꯝꯗꯕ ꯃꯥꯜꯂꯤꯀꯣ
ꯉꯝꯗꯕ ꯇꯧꯗꯦꯗ
ꯑꯃꯨꯛ ꯊꯦꯡꯅ ꯍꯧꯒꯠ ꯍꯧꯒꯠꯄ꯭ꯔꯣ
ꯑꯩ ꯀꯨꯏꯗ꯭ꯔꯤ ꯌꯥꯎꯔꯛꯄ
ꯍꯥꯥ
ꯀꯨꯏꯗ꯭ꯔꯤꯕ
ꯎꯝ ꯆꯥꯛ ꯆꯥꯔꯝꯈꯤꯔꯣꯏ ꯑꯃꯨꯛꯀ
ꯆꯥꯈ꯭ꯔꯦꯗ
ꯅꯆꯤꯟ ꯊꯤꯅꯨ
ꯆꯥꯈ꯭ꯔꯦ ꯑꯩ ꯉꯁꯤꯗꯤ ꯉꯟꯅ ꯆꯥꯢꯌꯦ
ꯎꯝ ꯑꯩꯅ ꯍꯥꯏꯕꯗ
ꯑꯩꯗꯣ ꯑꯩꯗꯤ ꯉꯔꯥꯡꯗꯣ ꯎꯝ ꯊꯕꯛ ꯆꯠꯂꯗꯤ ꯅꯨꯡꯗꯥꯡ ꯆꯠꯄꯅꯤꯅ ꯑꯌꯨꯛꯇ ꯄꯨꯡ ꯇꯔꯨꯛꯇ ꯂꯣꯏꯔꯀꯣ
ꯎꯝ
ꯑꯥ ꯂꯣꯏꯔꯒ ꯏꯅꯥꯎꯅꯨꯄꯤꯒꯤ ꯀꯣꯆꯤꯡꯒꯤ ꯑꯃꯨꯛ ꯑꯥ ꯍꯥꯏꯅꯕ ꯆꯠꯂꯦꯀꯣ
ꯎꯝ
ꯆꯠꯂꯦ ꯕꯖꯥꯔꯗ ꯄꯣꯠ-ꯆꯩꯩ ꯌꯦꯟꯖꯥꯡ-ꯅꯥꯄꯤ ꯀꯔꯤ-ꯀꯔꯤ ꯈꯔ ꯂꯧꯔꯦ ꯑꯗꯒꯤ ꯌꯨꯝꯗ ꯂꯥꯛꯄꯗꯣ ꯄꯨꯡ ꯑꯦꯠ ꯊꯥꯔꯇꯤ ꯑꯗꯨꯃꯥꯏꯅ ꯇꯥꯈ꯭ꯔꯦꯕ
ꯎꯝ
ꯍꯜꯂꯛꯑꯒ ꯑꯃꯨꯛ ꯄꯣꯠ ꯆꯩꯩ ꯁꯦꯝꯕ ꯈꯣꯠꯄ ꯑꯗꯨ ꯇꯧꯕ ꯑꯗꯥ ꯇꯧꯕ ꯆꯥꯛ ꯌꯦꯟꯁꯥꯡ ꯊꯣꯡꯕ ꯂꯣꯏꯔ ꯆꯥꯕ ꯂꯣꯏꯕꯗ ꯄꯨꯡ ꯇꯔꯥ ꯃꯈꯥꯏ ꯇꯥꯒ꯭ꯔꯦ
ꯎꯝ
ꯑꯗꯣ ꯑꯩꯅ ꯇꯨꯝꯕꯗꯣ ꯑꯩꯗꯣ ꯇꯨꯝꯕꯗꯣ ꯉꯁꯤꯗꯤ ꯊꯦꯡꯉꯦꯕ ꯇꯨꯝꯕꯗꯣ
ꯊꯦꯡꯅ
ꯑꯗꯨꯒꯤꯅꯦ ꯑꯩ ꯍꯧꯒꯠꯄꯁꯨ ꯀꯨꯏꯗ꯭ꯔꯤꯕ ꯑꯩꯗꯣ ꯋꯥꯃꯟꯕꯒꯤꯅꯦ ꯇꯧꯔꯤꯁꯦ ꯅꯠꯇ꯭ꯔꯗꯤ ꯇꯨꯝꯗꯅ ꯂꯩꯒꯗꯕꯅꯦꯕ ꯊꯕꯛꯇꯣ ꯌꯥꯝ ꯋꯥꯏ ꯍꯥꯏꯕ
ꯑꯗꯨ ꯀꯩꯒꯤꯅꯣꯕ ꯑꯗꯨꯛ ꯋꯥꯕ ꯊꯕꯛ ꯁꯨꯔꯤꯗꯨ
ꯑꯩ ꯇꯥꯟꯗ ꯌꯥꯗꯕꯒꯤꯅꯤꯗ
ꯍꯥꯥ
ꯍꯥꯥ ꯊꯕꯛꯇꯣ ꯆꯠꯇ ꯌꯥꯗꯦ ꯄꯩꯁꯥ ꯇꯥꯟꯗ ꯌꯥꯗꯦ ꯀꯗꯥꯏꯗꯤꯒꯤ ꯍꯧꯖꯤꯛꯇꯤ ꯄꯩꯁꯥ ꯂꯩꯇ꯭ꯔꯗꯤ ꯍꯤꯡꯕ ꯌꯥꯗ꯭ꯔꯦ
ꯏꯁ ꯃꯤ ꯃꯆꯥꯗꯤ ꯍꯣꯠꯅꯕ ꯌꯥꯝ ꯀꯜꯂꯦ
ꯑꯩꯅ ꯉꯥꯎꯔ ꯆꯠꯂꯁꯨ ꯀꯅꯥꯝꯇꯅ ꯅꯨꯡꯁꯤꯕꯤꯔꯣꯏꯌꯦ
ꯑꯩ ꯂꯩꯔꯤꯁꯤꯗꯤ ꯅꯪ ꯅꯪ ꯆꯥꯕ ꯊꯛꯄ ꯑꯗꯨꯕꯨꯗꯤ ꯊꯥꯛꯄ ꯉꯝꯒꯅꯤꯗ
ꯑꯣ ꯉꯝꯒꯗ꯭ꯔꯣ
ꯎꯝ ꯐꯤꯕꯣꯡ ꯌꯥꯝ ꯂꯥꯎꯕꯁꯨ ꯅꯠꯇꯦ ꯅꯪ
ꯑꯁꯁ ꯂꯣꯏꯔꯦꯍꯦ ꯑꯩꯗꯤꯀꯣ ꯑꯩꯗꯤ ꯀꯔꯤ ꯍꯥꯏꯒꯅꯤ ꯎꯝ ꯈꯨꯠꯇꯒꯤ ꯈꯤꯇꯛ ꯈꯤꯇꯪ-ꯈꯤꯇꯪ ꯑꯣꯏꯔꯁꯨ ꯊꯣꯛꯆꯕꯁꯦ ꯋꯥꯈꯜ ꯌꯥꯝ ꯅꯨꯡꯉꯥꯏꯑꯦꯕ
ꯍꯥꯏ꯭ꯁ ꯎꯝ ꯑꯗꯨ ꯑꯣꯏꯔꯗꯤ
ꯁꯤꯗꯤ ꯂꯧ ꯆꯠꯇꯕ꯭ꯔꯣ
ꯑꯁ ꯂꯧꯕ ꯆꯠꯀꯦꯗꯤ ꯇꯧꯕꯅꯦ ꯈꯅꯥꯎ ꯌꯥꯝ ꯅꯥꯍꯦ ꯀꯣꯛ ꯌꯥꯝ ꯆꯤꯛꯑꯦ ꯑꯗꯨꯒꯤ ꯆꯠꯇ꯭ꯔꯦ
ꯑꯣ ꯅꯨꯡꯁꯥꯗ ꯊꯣꯛꯑ ꯎꯕꯒꯤꯀꯣ ꯅꯨꯡꯁꯥꯗꯨꯗ ꯑꯗꯨꯒꯤ ꯑꯣꯏꯔꯝꯒꯅꯤ
ꯅꯠꯇꯦ ꯅꯍꯥꯟꯗꯣ
ꯎꯝ
ꯈꯪ ꯑꯩ
ꯏꯁꯤꯡ ꯊꯛꯄꯗꯀꯣ ꯎꯝ
ꯈꯔ ꯌꯥꯝ ꯊꯛꯆꯤꯜꯂꯨꯕ ꯑꯗꯨꯗ ꯑꯩꯗꯣ ꯏꯁꯤꯡ ꯌꯥꯝ ꯅꯠ ꯑꯣꯏ ꯏ-ꯑꯁꯤꯡꯗꯣ
ꯎꯝ
ꯀꯃꯥꯏ ꯍꯥꯏꯁꯤꫪ ꯌꯥꯛꯄ ꯍꯥꯏꯁꯤꯔ ꯈꯅꯥꯎꯗ ꯌꯥꯝ ꯀꯩꯅꯣ ꯇꯧꯈ꯭ꯔꯕꯀꯣ ꯑꯗꯨꯒꯤ ꯂꯣꯛ ꯈꯨꯒꯤ ꯈꯨꯒꯦ ꯇꯧꯕ ꯃꯥꯜꯂꯦ
ꯑꯁ ꯆꯦꯛꯁꯤꯜꯂꯨꯀꯣ
ꯎꯝ ꯇꯤꯟ ꯌꯣꯠꯁꯤꯟꯕ ꯐꯥꯎ ꯅꯥꯏꯌꯦ
ꯑꯁ ꯀꯩꯅꯣ ꯇꯧꯋꯣ ꯑꯗꯨꯗꯤ ꯎꯝ ꯀ꯭ꯔꯤ ꯍꯥꯏꯕ꯭ꯔꯥ ꯊꯨꯝꯒ ꯏꯁꯤꯡ ꯑꯁꯥꯕꯗ ꯊꯨꯝꯒ ꯊꯨꯝꯒ ꯁꯤꯡꯒ ꯅ ꯇꯧꯔ ꯇꯧ ꯊꯛꯑꯣ ꯍꯥꯏꯕꯗꯣ
ꯍꯣꯏ ꯌꯥꯝꯅꯗꯤ ꯍꯥꯏ ꯑꯗꯨꯕꯨ ꯑꯩꯗꯤ ꯁꯨꯝꯇꯧ ꯇꯧꯗꯦ
ꯑꯗꯣ ꯐꯔꯗꯤ ꯇꯧꯋꯣ ꯅꯪ ꯅꯥꯔꯒ ꯂꯩꯕ ꯁꯔꯨꯛꯄꯨꯗꯤ
ꯑꯩ ꯅꯥꯔꯀꯥꯟꯗ ꯀꯅꯥꯅ ꯑꯩꯕꯨ ꯅꯨꯡꯁꯤꯕ꯭ꯔꯥ ꯍꯥꯏꯕꯗꯨ ꯌꯦꯡꯕ ꯇꯥꯔꯦ
ꯑꯁ ꯑꯗꯨꯃꯥꯏꯅ ꯂꯩꯔꯗꯤ ꯌꯥꯔꯔꯣꯏꯗ
ꯑꯗꯨꯗꯤ ꯅꯪ ꯅꯨꯡꯁꯤꯗꯦꯕ ꯑꯩꯕꯨ
ꯍꯥꯏꯒꯅꯤ ꯑꯁ ꯃꯁꯥ ꯃꯁꯥꯒꯤ ꯊꯕꯛ ꯂꯣꯏ ꯆꯤꯟꯅꯕꯅꯤꯅꯀꯣ ꯌꯥꯔꯤꯃꯈꯩ ꯇꯤ ꯅꯥꯔꯛꯇꯅꯕ ꯍꯣꯠꯅꯒꯗꯕꯅꯦ
ꯑꯁꯦꯡꯕ
ꯍꯣꯏ
ꯅꯪ ꯅꯥꯔꯀꯥꯟꯗ ꯅꯅꯥꯛꯇ ꯁꯨꯡ ꯂꯥꯛ ꯂꯥꯛꯄꯤꯔꯣꯏ ꯑꯩ
ꯄꯥꯏꯔꯛꯑꯣ
ꯍꯦ
ꯈꯣꯡ ꯅꯥꯕꯇꯧꯁꯨ ꯄꯥꯏꯔꯛꯑꯣ
ꯄꯥꯏꯔꯛꯇꯧꯕꯁꯨ ꯇꯜꯂꯦ ꯄꯥꯏꯅꯕ ꯐꯥꯎ ꯇꯜꯂꯦ ꯑꯩꯗꯤ
ꯑꯁ ꯑꯩ ꯃꯪꯗ ꯑꯩ ꯃꯪꯗ ꯅꯪꯒ ꯋꯥꯔꯤ ꯁꯥꯟꯅꯔ ꯂꯩꯔꯝꯃꯤꯅꯤ
ꯍꯩꯃꯥ ꯀꯩꯀꯩ ꯋꯥꯔꯤꯅꯣ
ꯈꯪ ꯈꯪꯗꯦ ꯑꯩ ꯃꯪꯗ ꯋꯥꯔꯤ ꯁꯥꯟꯅꯔ ꯂꯩꯌꯦ ꯅꯪꯗꫭ ꯑꯗꯨꯗ ꯑꯁ ꯍꯤꯒꯠꯂꯒ‌ ꯑꯗꯨꯝ ꯂꯩ ꯀꯔꯤ ꯀꯔꯤ ꯍꯥꯏꯝꯅꫭ ꯑꯩꯁꯨ ꯈꯪꯗꯦ
ꯑꯁꯦꯡꯕ
ꯍꯣꯏ
ꯀꯩ ꯀꯩ ꯃꯔꯝꯗ ꯁꯥꯟꯅꯔꯤꯕ
ꯑꯗꯨꯁꯨ ꯈꯪꯗꯦ ꯑꯁ ꯃꯨꯠꯀꯁꯦ ꯑꯪ ꯅꯨꯡꯉꯥꯏꯈ꯭ꯔꯦ ꯃꯪꯗꯗꯤ ꯀꯔꯤꯅꯣ ꯈꯪꯗꯦ
ꯑꯗꯨꯝ ꯅꯪ ꯃꯪꯗꯗꯤ ꯌꯥꯝ ꯍꯔꯥꯎꯔꯝꯕ꯭ꯔ
ꯑꯩꯔꯣ ꯈꯪꯗꯦ ꯄꯪꯅꯣꯛꯇ ꯅꯣꯛꯑ ꯂꯩꯌꯦ ꯑꯩ ꯅꯥꯗꫭꯔꯕ꯭ꯔ ꯈꯪꯗꯦ
ꯑꯩ ꯀꯔꯝꯕ ꯐꯨꯔꯤꯠ ꯂꯤꯠꯀꯦꯗꯨ ꯅꯪꯒꯤ ꯃꯪꯗ
ꯑꯁ ꯑꯗꯨꯒꯨꯝꯕꯗꯤ ꯈꯪꯗꯦꯍꯦ ꯑꯩꯁꯨ
ꯑꯩ ꯁꯛ ꯐꯥꯎ ꯎꯔꯝꯃꯣꯏ ꯑꯗꯨ ꯑꯩꯒꯤ ꯃꯤꯡꯈꯛꯇ ꯑꯣꯏꯔꯝꯅꯤꯀꯣ
ꯅꯪ ꯁꯛꯇꯨꯗꯤ ꯅꯪ ꯁꯛꯅꯤꯗ
ꯍꯥꯏꯁ ꯑꯁꯦꯡꯕ꯭ꯔꯣ
ꯍꯣꯏ
ꯌꯥꯝ ꯊꯥꯖꯗꯦꯕꯣ
ꯍꯣꯏ ꯑꯗꯨꯃꯥꯏꯅ ꯍꯥꯏꯔꯛꯀꯅꯤ ꯑꯩꯁꯨ ꯈꯪꯉꯤꯕ
ꯑꯗꯨꯗꯤ ꯍꯧꯔꯦꯟꯁꯨꯨ ꯃꯪꯕꯤꯌꯨꯀꯣ
ꯑꯗꯨ ꯀꯔꯤ ꯃꯪꯅꯣꯁꯨ ꯈꯪꯗꯦ
ꯀꯩꯅꯣ ꯑꯉꯥꯡ ꯃꯆꯥꯗꯧꯅ ꯃꯪ ꯃꯪꯕ ꯐꯥꯎ ꯒ꯭ꯌꯥꯟ ꯇꯥꯗ ꯂꯩꯔꯤꯁꯦ
ꯑꯧ ꯒ꯭ꯌꯥꯟ ꯇꯥꯗꯦ ꯀꯔꯤ ꯍꯥꯏꯕꯅꯣ ꯀꯔꯤ ꯍꯥꯏꯅꯤꯡꯉꯕꯅꯣꯗꯨꯁꯨ ꯈꯪꯗꯦ
ꯎꯝ ꯅꯪꯒꯤꯁꯦ ꯑꯩꯅ ꯂꯥꯏꯋꯥ ꯇꯧꯕꯗ ꯅꯪ ꯄꯛꯑꯝꯃꯅꯤ
ꯑꯗ ꯈꯪꯗꯦ ꯉꯁꯤꯗꯤ ꯑꯌꯨꯛꯇ ꯀꯩ ꯃꯊꯦꯜ ꯆꯥꯔꯕ
ꯉꯁꯤꯗꯣ ꯎꯁꯣꯏꯒꯅꯦ ꯑꯗꯨꯒ ꯌꯦꯟꯁꯥ ꯑꯃꯅꯤ ꯃꯇꯨꯝ ꯑꯃꯅꯤ ꯊꯝꯃꯒ ꯆꯥꯏ
ꯑꯥꯁ ꯃꯤꯗꯤ ꯑꯍꯥꯎꯕ ꯆꯥꯏꯀꫭ ꯑꯍꯥꯎꯕ ꯆꯥꯔ ꯆꯥꯛ ꯆꯪꯗꯣꯏꯁꯦ ꯀꯩꯅꯣ ꯈꯟꯅꯥꯎ ꯅꯥꯕꯒꯤꯔꯕ
ꯍꯣꯏ ꯑꯩ ꯍꯥꯏꯗ꯭ꯔꯣ ꯉꯁꯥꯏ ꯇꯤꯟ ꯌꯣꯠꯁꯤꯟꯕ ꯐꯥꯎ ꯉꯝꯗꯦ ꯍꯥꯏꯗꯣ
ꯑꯍꯥꯎꯕ ꯆꯥꯔꯁꯨ ꯆꯪꯕ ꯌꯥꯗ꯭ꯔꯕ ꯑꯩꯁꯨ
ꯍꯣꯏ ꯑꯌꯨꯛꯇꯗꯤꯀꯣ ꯆꯥꯛ ꯀꯩꯅꯣꯝꯇ ꯆꯥꯕ ꯌꯥꯗꯦꯕ
ꯑꯁ
ꯌꯥꯝ ꯅꯥꯥꯏꯌꯦ ꯃꯥꯏ ꯇꯥꯕꯐꯥꯎ ꯑꯩꯗꯣ ꯑꯁ ꯊꯦꯡꯅꯁꯨ ꯇꯨꯝꯕꯒꯤꯔ ꯈꯪꯗꯦ
ꯑꯁ ꯅꯨꯡꯗꯥꯡꯗ ꯀꯅꯥ ꯀꯅꯥ ꯋꯥꯔꯤ ꯁꯥꯔꯒ ꯂꯩꯕꯤꯒꯤꯔꯕ
ꯑꯩꯅ ꯑꯩꯅ ꯃꯪ ꯃꯪꯉꯒ ꯅꯪꯅ ꯑꯇꯣꯞꯄ ꯃꯤꯒ ꯋꯥꯔꯤ ꯁꯥꯟꯅꯩꯔꯕ
ꯀꯥꯏꯗꯩ ꯑꯗꯣ ꯑꯩ ꯕꯣꯜ ꯌꯦꯡꯉ ꯂꯩꯕꯅꯤꯗ
ꯑꯣ ꯀꯅꯥ ꯉꯝꯈ꯭ꯔꯦ
ꯉꯔꯥꯡ ꯁꯅꯥꯕꯗꯨꯗꯤ ꯀꯩꯅꯣꯅ ꯉꯝꯃꯦ ꯏꯪꯂꯦꯟꯅꯀꯣ ꯑꯃꯈꯛꯅ ꯌꯦꯡꯕ ꯑꯁ ꯃꯣꯏꯗꯤ ꯅꯍꯥꯟꯗꯒꯤ ꯄꯣꯔꯦꯗ
ꯑꯣ ꯑꯗꯨꯗꯤ ꯀꯅꯥ
ꯎꯝ
ꯀꯅꯥꯗ ꯅꯪꯅ ꯁꯞꯄꯣꯔꯠ ꯇꯧꯕꯅꯣ ꯍꯥꯏꯕꯅꯤꯗ
ꯑꯩꯈꯣꯏ ꯏꯇꯥꯎ ꯑꯩꯈꯣꯏ ꯍꯥꯟꯅ ꯀ꯭ꯂꯥꯁ ꯇꯝꯃꯤꯟꯅꯕ ꯃꯦꯁꯤꯗ
ꯑꯣ ꯑꯗꯣ ꯃꯣꯏꯒꯤꯗꯣ ꯄ꯭ꯂꯦꯛ ꯁꯥꯟꯅꯕꯗꯣ ꯀꯔꯝ ꯀꯥꯟꯗ ꯑꯃꯨꯛ ꯂꯩꯒꯦ
ꯎꯝ ꯅꯣꯡꯃꯥꯏꯖꯤꯡ ꯅꯨꯃꯤꯠꯇ ꯂꯩꯔꯝꯅꯤ ꯑꯌꯨꯛ ꯄꯨꯡ ꯑꯍꯨꯝꯗꯔ ꯃꯉꯥꯗꯔ ꯁꯨꯃꯥꯏꯅ ꯇꯧꯕꯅꯤ
ꯅꯣꯡꯃꯥꯏꯖꯤꯡ ꯅꯨꯃꯤꯠꯇ
ꯎꯝ ꯑꯗꯨ ꯅꯨꯃꯤꯠꯇꯨ ꯆꯥꯛ ꯆꯥꯅꯕ ꯇꯧꯔꯒꯀꯣ ꯄ꯭ꯔꯣꯒꯥꯔꯥꯝ ꯑꯃ ꯁꯤꯜꯂꯒ ꯑꯗꯨꯝ ꯌꯦꯡꯗꯣꯏꯅꯦ ꯑꯩꯈꯣꯏ
ꯑꯁ ꯅꯨꯡꯉꯥꯏꯒꯣ ꯌꯥꯎꯅꯤꯡꯉꯦ
ꯑꯗꯨ ꯑꯗꯨ ꯃꯇꯥꯡꯗ ꯃꯣꯏ ꯃꯣꯏ ꯁꯥꯏ ꯄꯨꯅꯔꯛꯑꯣ ꯍꯥꯏꯔꯛꯄꯀꯣ
ꯑꯃꯨꯛꯒ ꯈꯠꯅꯔꯅꯤꯒꯣ ꯑꯗ ꯃꯥꯒ ꯁꯥꯟꯅꯒꯗꯕ ꯃꯤꯗꯨ ꯀꯔꯝꯕ ꯀꯔꯝꯕ
ꯎꯝ ꯅꯍꯥꯟ ꯑꯍꯥꯟꯕ ꯁꯥꯟꯅꯕꯗ ꯀꯤꯞꯄꯔ ꯌꯥꯝ ꯍꯩꯕꯗꯣ ꯃꯣꯏ ꯀꯦꯞ ꯕꯥꯔꯗꯦ ꯍꯥꯏꯕ꯭ꯔꯥ
ꯕꯥꯢꯔꯦꯜ ꯆꯠꯄ ꯅꯨꯄꯥꯗꯣ
ꯑꯗꯨ ꯃꯣꯏꯒ ꯎꯝ ꯑꯩ ꯐꯖꯔꯁꯨ ꯀꯩ ꯇꯧꯅꯤ ꯃꯤꯁꯦ ꯁꯤꯒꯤ ꯂꯥꯏꯋꯥ ꯌꯥꯎꯕ ꯈꯨꯀꯥꯎꯗꯨ ꯀꯥꯎꯔꯛꯑꯗꯤ ꯀꯔꯤꯝꯇ ꯐꯥ ꯉꯝꯃꯣꯢ ꯎꯝ
ꯑꯗꯣ ꯑꯩꯁꯨ ꯃꯦꯁꯤꯒꯤ ꯐꯦꯟꯅꯤ ꯃꯦꯁꯤ ꯁꯞꯄꯣꯔꯠ ꯇꯧꯔꯤꯅꯦ ꯑꯩꯁꯨ
ꯏꯁ ꯑꯩꯅ ꯇꯧꯕꯩ ꯑꯣꯏꯔꯝꯅꯤ
ꯅꯠꯇꯦꯗ ꯁꯤꯗꯤ ꯍꯥꯟꯅꯗꯩ ꯇꯧꯔ ꯂꯩꯔꯕꯅꯤꯗ
ꯐꯣꯟ ꯍꯥꯡꯗꯣꯛꯑꯀꯥꯟꯗ ꯋꯥꯜꯄꯦꯄꯔ ꯏꯁꯀ꯭ꯔꯤꯟ ꯂꯣꯛ ꯃꯌꯥꯝ ꯔꯣꯅꯥꯜꯗꯣꯒꯤ ꯉꯥꯛꯇ ꯂꯩꯔꯝꯅꯤꯗ
ꯂꯩꯇꯦꯗ ꯀꯗꯥꯢꯗꯒꯤ ꯑꯩꯗꯤ ꯔꯣꯅꯥꯜꯗꯣ ꯄꯝꯗꯦꯗ
ꯑꯗꯨ ꯑꯣꯢꯔꯗꯤ ꯃꯦꯁꯤ ꯃꯦꯁꯤ ꯁꯞꯄꯣꯔꯠ ꯇꯧꯁꯤꯀꯣ
ꯁꯦ ꯑꯥ ꯔꯣꯅꯥꯜ ꯔꯣꯅꯥꯜꯗꯣꯒꯤ ꯐꯦꯟ ꯁꯤꯡꯗꯣ ꯌꯥꯝ ꯐꯠꯇꯦ
ꯑꯗꯨꯃꯥꯏꯅꯗꯤ ꯍꯥꯏꯅꯨꯍꯦ ꯅꯪꯁꯨ
ꯑꯁ ꯐꯠꯇꯕꯒꯤ ꯐꯠꯇꯦ ꯍꯥꯏꯕꯒꯤ
ꯐꯠꯇꯦ ꯃꯤꯉꯣꯟꯗ ꯍꯥꯏꯅꯣꯕ ꯑꯗꯨꯝ ꯅꯊꯟꯇ ꯌꯣꯠꯁꯤꯜꯂꯒ ꯊꯝꯃꯣꯕ
ꯑꯩꯗꯤ ꯍꯥꯏꯅꯤꯡꯉꯦ ꯑꯩ ꯆꯤꯟꯁꯦ ꯌꯥꯗꯦꯅꯦ
ꯁꯝꯕ꯭ꯔꯨ ꯈꯔ ꯂꯩꯔꯝꯅꯤ ꯑꯗꯨꯗꯤ
ꯍꯣꯏ ꯈꯔꯕꯨꯗꯤ ꯀꯟꯕꯅꯦ
ꯀꯜꯂꯝꯃꯣꯏꯗ ꯊꯣꯠ ꯊꯣꯠ ꯂꯥꯎꯔꯝꯅꯤꯗ
ꯑꯁ ꯀꯟꯕ ꯍꯥꯏꯕꯗꯤ ꯀꯔꯤ ꯍꯥꯏꯗꯣꯏꯅꯣ ꯑꯩꯁꯨ ꯈꯪꯗ꯭ꯔꯦ
ꯑꯣ ꯈꯪꯉꯦ ꯈꯪꯉꯦ ꯅꯪ ꯈꯪꯗ꯭ꯔꯁꯨ ꯑꯩꯅ ꯈꯪꯉꯦ
ꯑꯗꯨꯒꯣ ꯑꯩ ꯀꯩꯅꯣꯝꯇ ꯍꯥꯏꯒꯦꯕ
ꯍꯥꯏꯕꯤꯌꯣ
ꯅꯪ ꯊꯥꯖꯕ꯭ꯔ ꯊꯥꯖꯔꯣꯏꯗ꯭ꯔꯗꯤ ꯈꯪꯗ꯭ꯔꯦꯀꯣ
ꯑ
ꯎꯝ ꯑꯩ ꯍꯥꯏꯒꯦꯗꯤ ꯀꯨꯏꯔ ꯂꯩꯔꯝꯅꯦ ꯁꯤ ꯋꯥꯁꯦ
ꯀꯩꯅꯣ
ꯑꯩ ꯅꯪꯕꯨ ꯅꯨꯡꯁꯤ ꯁꯨꯃꯥꯏꯅꯀꯣ ꯁꯔꯨꯛ ꯈꯥꯟꯅ ꯀꯥꯖꯜꯗ ꯍꯥꯏꯕꯅꯤꯅꯦ
ꯍꯣꯏꯅꯦ ꯃꯣꯏꯗꯤ ꯑꯁ ꯃꯃꯤꯡ ꯆꯠꯄ ꯃꯤ ꯉꯥꯛꯇ ꯀꫭ ꯃꯁꯛꯁꯨ ꯐꯖꯕ ꯉꯥꯛꯇ
ꯅꯪ ꯀꯩꯅꫭꯝ ꯍꯥꯏꯅꯤꯡꯉ ꯂꯩꯕꯅꯦꯕꯀꯣ
ꯀꯩꯅꯣ
ꯐꯥꯒꯤ ꯇꯧꯕꯅꯤ ꯑꯁ ꯐꯖꯅ ꯅꯣꯛꯄꯁꯨ ꯌꯥꯗꯦ ꯀꯟꯅ ꯅꯣꯛꯄꯁꯨ ꯌꯥꯗꯦ
ꯑꯩꯅ ꯍꯥꯏꯕꯗꯣ ꯇꯧꯋꫭ ꯁꯤꯡꯒ ꯊꯨꯝꯒ ꯇꯧꯔꯒ ꯅꯪꯒꯤ ꯈꯟꯅꯥꯎꯗꯣ ꯇꯧꯕꯗꯣ ꯈꯪꯕ꯭ꯔ
ꯎꯝ ꯈꯪꯉꯤ
ꯑꯗꯨ ꯇꯧꯋꫭ
ꯇꯧꯅꯤꯡꯗꯦ ꯑꯩ ꯍꯤꯗꯥꯛ ꯆꯥꯒꯦ ꯇꯧꯔꯒ ꯅꯪꯒꯤ ꯐꯣꯟ ꯇꯥꯔꯗꯤ ꯑꯗꯨꯝ ꯌꯥꯔꯛꯑꯅꯤ ꯍꯥꯏ
ꯌꯥꯔꯤꯃꯈꯩꯗꯤ ꯍꯤꯗꯥꯛ ꯆꯥꯒꯅꯣ ꯍꯥꯏꯕꯗꯤꯀꯣ ꯍꯤꯗꯥꯛꯇꯤ ꯀꯩ ꯍꯥꯏꯒꯅꯤ ꯐꯠꯇꯦ ꯐꯩꯌꯦ ꯐꯠꯇꯦ ꯍꯥꯏꯕ ꯅꯠꯇꯦ ꯑꯗꯣ ꯑꯣꯏꯔꯁꯨ ꯌꯥꯔꯤ ꯃꯈꯩꯗꯤ ꯑ ꯌꯨꯝꯗꯒꯤ ꯇꯧꯅꯕ ꯊꯥꯏꯅꯒꯤ ꯇꯧꯅꯕ ꯄꯣꯠꯇꯣ ꯍꯥꯟꯅ ꯇꯧꯋꫭ ꯍꯥꯏꯕ ꯌꯥꯗ꯭ꯔ ꯀꯥꯟꯗ ꯍꯤꯗꯥꯛ ꯆꯥꯒꯗꯝꯅꯦ
ꯑꯗꯨꯅꯦ ꯅꯪꯁꯦ ꯑꯆꯨꯝꯕ ꯋꯥ ꯌꯥꯝ ꯉꯥꯡꯉꯦꯕꯨ
ꯑꯁ ꯅꯪꯁꯨ ꯈꯪꯉꯤꯗꯨꯅꯤ
ꯑꯁꯦꯝꯅꯦ ꯍꯤꯗꯥꯛ ꯌꯥꯝ ꯆꯥꯒꯟꯕ ꯃꯤꯁꯦ ꯌꯥꯗꯞꯅꯤꯀꯣ ꯍꯤꯗꯥꯛ ꯍꯤꯗꯥꯛ ꯌꯥꯝ ꯆꯥꯒꯟꯕ ꯃꯤꯁꯦ
ꯌꯥꯗꯝꯅꯦ ꯍꯣꯏ ꯀꯔꯤꯒꯤꯅꯣ ꯍꯥꯏꯗꯤ ꯃꯣꯏꯒꯤ ꯍꯤꯗꯥꯛꯇꯨꯗꯤ ꯀꯝꯄꯜꯁꯔꯤ ꯄꯦꯟꯀꯤ ꯄꯦꯟꯀꯤꯂꯔ ꯈꯔ ꯑꯗꯨꯝ ꯌꯥꯎꯕꯅꯦꯕ
ꯎꯝ ꯑ ꯑꯩꯈꯣꯏ ꯍꯛꯆꯥꯡꯗ ꯌꯥꯝ ꯑꯗꯨꯝ ꯁꯣꯛꯄꯅꯦꯕ
ꯍꯣ ꯍꯛꯆꯥꯡꯅ ꯌꯥꯝ ꯁꯣꯛꯑꯦ ꯌꯥꯔꯤꯃꯈꯩꯗꯤ ꯆꯥꯗꯅꯕ ꯍꫭꯟꯅꯧꯋꫭ
ꯑꯗꯨ ꯑꯩ ꯈꯟꯅꯥꯎ ꯅꯥꯕꯗꯣ
ꯑ
ꯅꯪꯒꯤ ꯈꯣꯟ ꯇꯥꯔ ꯈꯔꯕꯨꯗꯤ ꯐꯔꯦꯕꯀꯣ ꯑꯗꯨꯒ ꯎꯝ ꯑꯗꯨꯒ ꯍꯧꯖꯤꯛꯁꯦ ꯑꯩꯒꯤ ꯊꯝꯃꯣꯏꯗ ꯌꯥꯝ ꯅꯥꯏ
ꯑꯁ
ꯑꯗꯨ ꯅꯪ ꯑꯩꯕꯨ ꯃꯡꯉꯦ ꯍꯥꯏꯕꯒꯤ ꯈꯔꯕꯨꯗꯤ ꯐꯔꯦ ꯑꯃꯨꯛꯀ
ꯆꯤꯛ ꯆꯤꯛ ꯅꯥꯕ꯭ꯔꯣ ꯊꯤꯟꯕ꯭ꯔꯣꯕ
ꯍꯣꯏ ꯃꯤꯍꯨꯟ ꯒꯁꯦ ꯗꯨꯡ ꯗꯨꯡ ꯂꯥꯎꯋꯦꯕ
ꯑꯁ ꯂꯣꯏꯔꯦ ꯃꯤꯍꯟꯁꯨ ꯗꯨꯡ ꯗꯨꯡ ꯂꯥꯎꯔꯦ ꯖꯥꯠ ꯑꯃꯅꯤꯀꯣ
ꯅꯪꯅ ꯅꯨꯡꯁꯤꯕꯅ ꯍꯦꯜꯂꯝꯅꯤꯗ ꯑꯩ ꯑꯩꯅ ꯅꯪꯕꯨ ꯅꯨꯡꯁꯤꯕ ꯁꯔꯨꯛꯄꯨꯗꯤ
ꯑꯁ ꯍꯣꯏꯅꯦ
ꯑꯗꯨꯏ ꯃꯇꯝꯗ ꯅꯪ ꯅꯪ ꯑꯩꯕꯨ ꯌꯥꯝ ꯅꯨꯡꯁꯤꯕꯗꯣ
ꯌꯥꯝ ꯅꯨꯡꯁꯤꯕꯅꯤꯅꯦ ꯀꯔꯤꯗꯅꯣ ꯈꯪꯗ꯭ꯔꯦꯅꯦ ꯀꯔꯤꯗꯅꯣ ꯏꯁꯣꯏ ꯁꯣꯏ ꯏꯁꯣꯏ ꯁꯣꯏꯈ꯭ꯔꯦꯅꯦ ꯄꯥꯎ ꯄꯥꯎꯁꯦ ꯕꯥꯏꯔꯦꯜ ꯑꯣꯏꯈꯤꯕꯒꯤ ꯂꯤꯛ ꯆꯠꯈ꯭ꯔꯦ